ꯍꯜꯂꯣ
ꯀꯔꯤꯅꯣ
ꯇꯥꯔꯕꯣ
ꯀꯩ ꯀꯩꯅꯣ ꯁꯨꯛꯌꯥ ꯌꯥꯗ꯭ꯔꯤꯁꯤꯕꯣ
ꯀꯩꯅꯣ
ꯅꯪ ꯀꯌꯥ ꯃꯥꯡꯒ꯭ꯔꯦ
ꯈꯪꯗꯦ ꯃꯤꯅ ꯃꯦꯁꯦꯁ ꯊꯥꯔꯁꯨ ꯎꯗꯦ ꯀꯔꯤ ꯇꯧꯔꯒꯦ ꯅꯪ
ꯀꯩꯅꯣ ꯏꯁꯧ ꯇꯧꯔꯤꯗꯨꯕꯣ ꯏꯁꯧ ꯇꯧꯒꯅꯨꯗ
ꯑꯩꯅ ꯃꯦꯁꯦꯖ ꯊꯥꯔꯁꯨ ꯎꯗꯦ ꯅꯪ ꯀꯩꯗꯧꯔꯨꯒꯦꯕ
ꯁꯦꯁ ꯊꯔꯛ ꯎꯗꯥ ꯇꯧꯏꯅꯤ
ꯀꯔꯤꯅꯣ ꯎꯗ꯭ꯔꯤꯗꯤ
ꯏꯌꯥꯔꯄꯤꯁꯇ ꯍꯥꯞꯄꯒ ꯂꯩꯕ ꯑꯣꯏꯔꯗꯤ ꯑꯩꯗꯤ ꯇꯥꯗꯕ ꯃꯦꯁꯦꯖ ꯂꯥꯛꯄꯗꯣ ꯑꯩꯗꯤ ꯁ꯭ꯀꯔꯤꯟꯗꯣ ꯑꯗꯨꯝ ꯌꯦꯡꯉ ꯂꯩꯇꯕ ꯑꯩ ꯂꯩꯆꯥꯛ ꯆꯥꯛꯏꯌꯦ
ꯅꯪ ꯐꯣꯟꯗꯣ ꯀꯔꯥꯏ ꯊꯝꯃꯤꯕ ꯅꯪ ꯁ꯭ꯀꯔꯤꯟꯗꯨꯕꯛ ꯌꯦꯡꯗꯔꯗꯤ
ꯐꯣꯟꯗꯣ ꯑꯩ ꯃꯅꯥꯛꯇ ꯊꯝꯃꯤꯅꯦꯕ ꯃꯃꯥꯡꯗ ꯑꯗꯨꯝ ꯉꯥꯜꯂꯛꯇꯦꯕ
ꯅꯪ ꯀꯩꯗꯧꯔꯤꯒꯦ
ꯂꯩꯆꯥꯛ ꯆꯥꯛꯏꯃꯤ
ꯀꯩꯒꯤꯅꯣ ꯍꯥꯏꯖꯦ
ꯑꯩ ꯐꯤ ꯁꯥꯕꯗꯣ ꯂꯪꯆꯥꯛꯇꯣ ꯑꯆꯥꯛꯄꯣ ꯂꯣꯏꯊꯣꯛꯈ꯭ꯔꯕ
ꯃꯁꯟꯗꯤ
ꯑꯉꯥꯡ ꯇꯨꯁꯟ ꯂꯣꯏꯔꯦ
ꯀꯔꯤꯒꯤ ꯂꯣꯏꯔꯤꯕ
ꯃꯈꯥ ꯇꯥꯛꯑ ꯂꯣꯏꯁꯟꯒꯔꯦꯗ ꯑꯉꯥꯡ ꯉꯥꯡꯅꯕ ꯋꯥꯏꯗ
ꯑꯉꯥꯡ ꯉꯥꯡꯅꯕ ꯅꯠꯇꯦ ꯅꯪ ꯉꯥꯡꯅꯕꯅ ꯍꯦꯟꯅ ꯋꯥꯒ꯭ꯔꯦ
ꯑꯩ ꯑꯉꯥꯡ ꯑꯆꯧꯕꯅꯦ ꯑꯗꯨꯅꯟ
ꯑꯉꯥꯡ ꯉꯥꯡꯅꯕꯅ ꯐꯩ ꯅꯪ ꯉꯥꯡꯅꯗꯣꯏ ꯁꯔꯨꯛ
ꯏꯁ ꯑꯗꯨꯗꯤ ꯍꯥꯏꯅꯨꯗ
ꯀꯔꯤꯒꯤ ꯂꯪꯆꯥꯡꯅꯣ ꯑꯃꯨꯛ ꯆꯥꯛꯢꯁꯤꯅ
ꯐꯤ ꯁꯥꯅꯕꯅꯦꯃꯦ ꯅꯪꯕꯣ
ꯀꯔꯤꯒꯤ ꯐꯤꯅꯣ ꯑꯃꯨꯛ ꯁꯥꯗꯣꯏꯁꯤꯅ
ꯐꯅꯦꯛ
ꯀꯔꯤ
ꯐꯅꯦꯛ
ꯀꯔꯤ ꯐꯅꯦꯛ
ꯐꯅꯦꯛ ꯂꯥꯔꯕꯤꯒꯤ ꯐꯅꯦꯛ
ꯀꯔꯤ ꯐꯅꯦꯛꯅꯣ ꯍꯪꯕꯅꯤ ꯂꯥꯏꯔꯕꯒꯤ ꯐꯅꯦꯛꯅꯣ ꯍꯪꯕ ꯅꯠꯇꯦ ꯀꯔꯤ ꯐꯅꯦꯛꯅꯣ ꯀꯔꯤ ꯃꯆꯨꯅꯣ ꯀꯔꯤ ꯂꯪꯅ ꯁꯥꯕꯅꯣ
ꯑꯥ ꯃꯨꯀꯥꯒꯤ ꯐꯅꯦꯛꯅꯦ
ꯑꯗꯨ ꯂꯥꯢꯔꯕꯒꯤ ꯐꯅꯦꯛ ꯆꯤꯡꯕ꯭ꯔꯥ ꯃꯨꯀꯥꯒꯤ ꯐꯅꯦꯛꯁꯦ
ꯆꯤꯡꯉꯤ
ꯀꯃꯥꯢꯅ ꯆꯤꯡꯉꯤꯕ
ꯂꯥꯢꯔꯕ ꯑꯩꯅ ꯁꯥꯔꯕꯅꯤꯅ
ꯀꯔꯤ
ꯂꯥꯏꯔꯕ ꯑꯩꯅ ꯁꯥꯕꯅꯤꯅ ꯂꯥꯏꯔꯕ ꯆꯤꯡꯉꯦ
ꯅꯪ ꯅꯠꯇ꯭ꯔꯣ ꯄꯩꯥꯁꯥ ꯄꯥꯏꯈꯠꯂꯛꯑꯦꯅ ꯍꯥꯟꯗꯥꯛ ꯇꯧꯒꯤꯕꯗꯣ ꯁꯅꯥ ꯂꯨꯄꯥ ꯌꯥꯝ ꯂꯦꯞꯁꯤꯟꯒꯤ ꯍꯥꯏꯁꯦ
ꯅꯪ ꯑꯣꯢꯔꯝꯒꯅꯤ ꯃꯤ ꯑꯣꯟꯅꯕ ꯃꯥꯜꯂꯤꯗ
ꯅꯪ ꯑꯣꯏꯔꯝꯒꯅꯤ ꯅꯪꯉ ꯑꯣꯏꯔꯝꯒꯅꯤ
ꯅꯪꯅꯤ ꯍꯥꯏꯗ
ꯀꯔꯤ
ꯅꯪ ꯀꯩꯅꯣꯒ ꯌꯨꯝꯅꯥꯛꯒ ꯂꯣꯢ ꯑꯣꯟꯊꯣꯛꯑꯒꯦ ꯀꯔꯣꯄꯇꯤꯗ ꯑꯣꯜꯂꯒꯦ ꯌꯨꯝꯅꯥꯛ ꯀꯅꯥ ꯑꯥꯗ꯭ꯔ ꯁꯦꯝ ꯆꯠꯂꯦ ꯍꯥꯏꯅꯦ ꯅꯪ
ꯑꯣ ꯅꯪꯂ ꯀꯔꯣꯄꯇꯤ ꯀꯔꯣꯄꯇꯤ ꯍꯥꯏꯁꯤ ꯅꯪꯂꯥ
ꯂꯨꯄꯥ ꯄꯥꯇꯤꯅꯦ ꯑꯠꯗꯤ ꯂꯨꯄꯥꯥ ꯄꯥꯇꯤ
ꯄꯩꯁꯥꯗꯣ ꯊꯝꯐꯝ ꯂꯩꯇꯗꯅ ꯂꯝꯕꯤ ꯆꯠꯄ ꯃꯤ ꯈꯨꯗꯤꯡ ꯄꯤ ꯍꯥꯏꯁꯤ ꯅꯪꯂꯥ
ꯅꯪ ꯑꯣꯢꯔꯝꯒꯅꯦꯃꯦ ꯅꯪ ꯇꯧ ꯊꯕꯛꯇꯣ ꯑꯩꯉꯣꯟ ꯍꯥꯏꯖꯤꯟꯂꯤꯗꯣ ꯀꯩꯅꯣ ꯏꯩꯅꯣ ꯏꯗ ꯇꯂ ꯀꯥꯖꯅ
ꯑꯣ ꯅꯪꯕ ꯑꯣꯝꯃꯤ ꯑꯗꯨ ꯍꯥꯏꯍꯟꯒꯦ ꯇꯧꯕ ꯑꯩꯅ ꯋꯥꯗꯣ
ꯑꯥ ꯂꯥꯏꯔꯕꯒ ꯂꯤꯛꯄꯒ ꯄꯥꯕꯅꯦ ꯑꯩꯒꯤꯁꯦ ꯢꯅꯥꯛꯒ ꯈꯔ ꯈꯨꯂꯝꯃꯗꯤ ꯐꯠꯇꯧꯅꯦ
ꯅꯪ ꯂꯤꯛꯄꯅꯦ ꯍꯥꯏꯕ ꯋꯥꯍꯩꯗꯣ ꯑꯩꯅ ꯇꯥꯅꯤꯡꯕ ꯍꯥꯏꯇꯥꯔꯦ
ꯂꯤꯛꯇꯕ ꯍꯥꯢꯗꯤ ꯀꯩꯅꯣꯅꯦ
ꯅꯁꯥꯅ ꯈꯪ ꯍꯥꯏꯖꯔꯛꯑꯦ ꯌꯥꯝ ꯐꯔꯦ
ꯑꯩ ꯈꯪꯉꯤꯗ ꯑꯩ ꯂꯤꯛꯑꯦ ꯍꯥꯏꯕ ꯂꯤꯛꯇꯗꯤ ꯀꯃꯥꯏꯅ ꯇꯧꯅꯤ ꯂꯤꯛꯇꯗꯤ ꯀꯃꯥꯏꯅ ꯄꯩꯁꯥ ꯄꯥꯏꯔꯛꯀꯅꯤ ꯁꯨꯝ ꯆꯥꯊꯣꯛꯑꯗꯤ ꯀꯃꯥꯏꯅ ꯇꯧꯅꯤ
ꯀꯔꯤ ꯂꯪꯅꯣ ꯅꯪ ꯁꯥꯔꯤꯁꯤꯕꯣ
ꯑꯩꯒꯤ ꯂꯪꯁꯤꯔꯣ
ꯃꯨꯛꯀꯅ ꯇꯧꯔꯒ
ꯀꯩꯅꯣ ꯋꯥꯟ ꯄ꯭ꯂꯥꯏꯅꯦꯕꯀꯣ ꯑꯗꯨꯗꯥ ꯃꯨꯀꯥꯅ ꯐꯦꯟꯕ
ꯀꯩ ꯌꯦꯟꯖꯥꯡ ꯆꯥꯔꯕ ꯉꯁꯤ
ꯉꯁꯤꯁꯦ ꯁꯧꯒ꯭ꯔꯤ ꯊꯣꯡꯕꯥ ꯑꯃꯒ ꯀꯥꯡꯍꯧ ꯑꯃꯥꯒ ꯆꯥꯏꯌꯦ ꯊꯥꯡꯖꯤꯡ ꯑꯃ ꯃ‌ꯦꯠꯁꯜ ꯂꯗꯤ ꯄꯣꯁ ꯇꯥꯒꯗꯕꯅꯤ ꯑꯗꯣ ꯊꯥꯡꯖꯤꯡꯗꯣ ꯑꯈ‌ꯣꯏ ꯃꯅꯥ
ꯑꯃꯥ ꯂꯩꯕꯗ ꯍꯦꯜꯂꯦ
ꯇ ꯍꯦꯜꯂ‌ꯦ
ꯐꯖꯩ ꯍ‌ꯦ ꯋꯥꯍꯩ ꯗꯨꯗꯤ
ꯀꯩꯅ‌ꯣ ꯁ‌ꯦꯡꯕꯥ ꯍꯥꯏꯖ‌ꯦ
ꯑꯩ ꯀꯩ ꯍꯥꯏꯔꯒꯦꯗꯣ ꯐꯖꯩ ꯍꯥꯏꯕꯅꯤ ꯀꯩꯅꯣ ꯑꯩ ꯀꯩꯌꯝ ꯍꯥꯏꯗꯦ ꯅꯪꯉꯣꯟꯗꯥ ꯑꯩ ꯆꯥꯛ ꯆꯥꯗꯔ‌ꯦ ꯑꯩꯗꯤ ꯇꯟ ꯆꯥꯏ ꯎꯝ ꯑꯣꯜꯂꯥ ꯕꯅꯦ
ꯅꯠꯇ꯭ꯔ ꯐꯤꯒꯔ ꯁꯦꯝꯃꯤ ꯖꯥꯠꯂ‌ꯣ ꯇꯟ ꯆꯥꯔꯒ ꯇꯪꯒꯪ ꯆꯥꯔꯒ ꯀꯩꯅꯣꯅꯦ ꯐꯤꯒꯔ ꯁꯦꯝꯒꯠ ꯂꯛꯏꯁꯤꯕꯣ ꯃꯤꯁ ꯀꯥ ꯊꯣꯛꯇꯧ ꯂꯩꯕ꯭ꯔꯣ ꯃꯤꯁ ꯀꯥ ꯊꯣꯛꯇꯧ ꯂꯩꯕ꯭ꯔꯣ
ꯅꯨꯨꯄꯥꯅ ꯃꯤꯁ ꯊꯣꯛꯅꯕ꯭ꯔꯥ
ꯅꯨꯄꯥꯒꯤꯖꯨ ꯃꯤꯁ ꯂꯩ ꯀꯩꯅꯣ ꯃꯤꯁꯇꯔ
ꯃꯤꯁ ꯊ‌ꯣꯛꯅꯕꯔꯕꯥ ꯑꯩ ꯍꯥꯖ‌ꯦ
ꯅꯨꯄꯥꯏ ꯃꯤꯁꯇꯔ ꯂꯩ
ꯅꯨꯄꯥꯒꯤ ꯂꯩ ꯑꯩ ꯅꯨꯄꯥꯒꯤ ꯂꯩ ꯑꯩ ꯈꯪꯉꯦ ꯑꯗꯨ ꯅꯨꯄꯥꯒꯤꯗꯤ ꯃꯤꯁ ꯀꯧꯕꯔꯕꯥ
ꯃꯤꯁꯇꯔ
ꯅꯪ ꯍꯧꯔꯤꯌ‌ꯦ ꯑꯩꯉꯣꯟꯗ ꯈꯟꯅꯕ ꯌꯥꯝ
ꯀꯩꯅ‌ꯣ ꯈ ꯈ ꯈꯅꯗꯗꯤ ꯀꯩꯅ‌ꯣ
ꯈꯅꯥꯅꯤꯡꯗꯦ ꯅꯪꯒ ꯈꯅꯗ‌ꯣꯏ ꯁꯔꯨꯛ ꯑꯩ ꯑ‌ꯣꯛ ꯃꯃꯥꯏ ꯅꯥꯜꯂꯨꯒꯦ
ꯅꯥꯜꯂꯨ ꯑꯣꯛ ꯃꯃꯥꯏꯗ ꯆꯤꯛꯆꯔꯛꯁꯅꯤ ꯃꯥꯏꯅꯥ
ꯑꯣꯛ ꯅꯥ ꯆꯤꯛ ꯄꯕꯨ ꯀꯩꯅ‌ꯣ
ꯑꯩ ꯉꯔꯥꯡ ꯕꯨꯠꯀꯤ ꯋꯥꯔꯤ ꯑꯝ ꯇꯥꯏꯌꯦꯕꯀꯣ
ꯀꯔꯤ ꯕꯨꯠ
ꯑꯗꯨꯗꯅꯦ ꯀꯩꯅꯣꯅ‌ꯦ ꯑ ꯃꯤꯖ‌ꯦ ꯑꯣꯛ ꯂꯣꯏꯕꯀꯣ ꯅꯨꯄꯥꯖ‌ꯦ ꯑꯗꯨꯗꯨꯒ ꯃꯥꯏ ꯑꯣꯛꯁ‌ꯦ ꯃꯆꯤꯟꯖꯥꯛ ꯌꯥꯝ ꯂꯥꯃꯝꯕꯖꯥꯅꯦꯕꯀꯣ
ꯎꯝ ꯆꯥꯊꯣꯛꯈ꯭ꯔꯦ
ꯑꯗꯨꯗꯨꯒꯅꯦ ꯃꯥꯖ‌ꯦ ꯀꯩꯅꯣ ꯇꯧꯕ ꯑꯃꯥ ꯀꯩ ꯍꯥꯏꯗꯣꯏꯅꯣ ꯁꯥꯔꯩ ꯍꯧꯕꯤ ꯍꯥꯏꯗ‌ꯣꯏꯔꯥ ꯃꯁꯥ ꯆꯤꯡꯉꯒꯥ ꯅꯤꯛꯑꯒ ꯄꯦꯔꯥꯂꯥꯏꯁ ꯇꯧꯔ ꯂꯩꯕꯗꯣ ꯍꯣꯡꯕ꯭ꯔꯥ ꯉꯍꯥꯛ ꯉꯍꯥꯛ ꯍꯧꯕ ꯃꯥꯖ‌ꯦ ꯑꯗꯨꯃꯥꯏꯅꯥ ꯃꯥꯏ ꯑꯗꯨꯖ‌ꯦ ꯍꯧꯔꯛꯑꯕ ꯑꯣꯛ ꯃꯆꯤꯟꯖꯥꯛ ꯊꯥꯕ ꯆꯪꯉꯒꯥ
ꯎꯝ
ꯇꯥ ꯂꯩꯔꯦꯕ ꯃꯥꯖ‌ꯦ ꯑꯣꯛ ꯃꯌꯥꯝ ꯖꯤꯅꯥ ꯆꯥꯅꯤꯡ ꯅ ꯆꯦꯟꯖꯜꯂꯛ ꯑꯦꯗꯅ ꯑ‌ꯣꯀꯣꯟꯖꯤꯗꯥ ꯍꯣꯏ ꯑꯗꯨꯒ ꯑꯣꯛ ꯃꯌꯥꯝꯗꯨꯅ ꯁꯦꯠꯂ ꯁꯦꯠꯂ ꯆꯥꯏ ꯃꯥꯗꯤ ꯂꯦꯡꯕꯗꯤ ꯉꯝꯗꯥ ꯑ‌ꯣꯛ ꯃꯌꯥꯝꯗꯨꯅꯥ ꯁꯦꯠꯂꯒ ꯆꯥꯔꯕ ꯑꯗꯨꯒ ꯕꯨꯠ ꯑ‌ꯣꯟꯗꯣꯏꯅꯦꯃꯤ
ꯀꯥꯏꯗꯩ ꯇꯥꯏ ꯋꯥꯔꯤ ꯅ‌ꯣ ꯅꯪꯒꯤꯗ‌ꯣ
ꯌꯨꯇ꯭ꯌꯨꯕ ꯇꯩ ꯑꯩꯉꯔꯥꯡ ꯐꯤ ꯁꯥ ꯁꯥ ꯇꯥꯕꯅꯦꯕ ꯑꯩꯅ ꯀꯤꯕꯖꯤ
ꯍꯣꯏ
ꯍꯥꯥ
ꯅꯪ ꯅ ꯁꯦꯝꯃꯤ ꯋꯥꯔꯤꯒ ꯑꯣꯏꯔꯛꯄ ꯃꯥꯜꯂ‌ꯦꯕ
ꯑꯩꯅ ꯁꯦꯝꯕ ꯅꯠꯇꯦꯃꯤ ꯑꯁꯦꯝꯕ ꯋꯥꯔꯤꯅꯦꯃꯤ
ꯕꯨꯠ ꯑꯣꯜꯂꯒ ꯑꯣꯛꯇ ꯇꯝꯅꯗꯣꯏꯔꯕ ꯃꯥ ꯇꯧꯗꯣꯏꯖꯦ
ꯃꯤꯗ ꯇꯝꯅꯔꯛꯀꯗꯣꯏꯅꯦ ꯃꯥꯥꯏ ꯃꯥꯅ ꯂꯩꯔꯝꯕ ꯌꯨꯝꯗꯨꯗ ꯂꯩꯔꯛꯄ ꯄꯃꯤꯗ ꯇꯝꯅꯔꯛꯇꯣꯏꯅꯦ
ꯑꯩ ꯈꯜꯂꯤꯖꯦ ꯃꯥꯖꯦ ꯚꯨꯠ ꯑꯣꯜꯂꯒ ꯑꯣꯛꯇꯨꯗ ꯇꯝꯅꯔꯛꯇꯣꯏꯖꯥꯠꯂ ꯁꯤꯅꯤ ꯔꯤꯚꯦꯟꯁ
ꯍꯨꯝ ꯈꯪꯗꯦ ꯑꯗꯨꯗꯤ ꯑꯣꯛꯇ ꯀꯃꯥꯏꯟ ꯇꯧꯒꯔꯕꯅꯣ ꯑꯣꯛꯇꯨꯗꯤ
ꯎꯝꯍꯨꯝ
ꯑꯩ ꯇꯜꯂꯦ ꯍꯥꯏꯕ ꯑꯣꯛꯁꯦ ꯃꯤꯒ ꯁꯥꯥꯖꯥꯠꯅꯤꯅꯦ
ꯅꯪꯖꯤꯕꯨ ꯀꯗꯥꯏꯗꯩ ꯇꯥꯏ ꯋꯥꯔꯤꯅꯣ ꯍꯥꯏꯕ ꯅꯪ ꯋꯥꯔꯤ ꯃꯌꯥꯝꯁꯦ
ꯀꯤꯖꯕꯖꯦ ꯑꯩ ꯑꯗꯨ ꯇꯥꯔꯨꯔꯒ
ꯅꯪꯗꯤ ꯑꯩꯉꯣꯟꯗ ꯐꯣꯟ ꯇꯧꯔꯛꯀꯅꯤ ꯈꯟꯗꯕꯩ ꯋꯥꯔꯤ ꯇꯔꯥ ꯂꯩꯔꯤꯕ ꯑꯣꯏꯔꯦ
ꯏꯁ ꯑ ꯁꯥꯍꯦꯞꯇꯤ ꯒꯣꯛ ꯒꯣꯛ ꯅꯈꯣꯛꯈꯩ ꯇꯨꯝꯒ꯭ꯔꯒ
ꯀꯝꯀꯥꯟꯗꯅꯣ ꯍꯥꯏꯖꯦ
ꯉꯔꯥꯡꯅꯦ ꯍꯥꯏꯖꯦ
ꯅꯨꯡꯗꯤꯜꯂꯣ ꯍꯥꯏꯖꯦ
ꯍꯣꯏ
ꯇꯨꯝꯗꯦꯗ ꯋꯥꯏꯍꯥꯏꯖꯜ ꯂꯩ
ꯑ ꯄꯨꯡꯒꯩ ꯇꯨꯝꯃꯦ ꯍꯥꯏꯗꯨꯕꯨ ꯏꯁ
ꯅꯪꯂꯣꯏ ꯁꯤꯜꯂꯨ ꯍꯦ ꯅꯪꯅ ꯋꯥꯔꯤ ꯇꯥ ꯂꯩꯔꯒ
ꯄꯨꯡꯒꯩ ꯇꯨꯝꯃꯤꯀꯥꯟꯗꯨꯗ ꯑꯩꯅ ꯐꯣꯟ ꯇꯧꯁꯜꯂꯨꯔꯒ ꯑꯃꯨꯛ ꯁꯥꯎꯔꯛꯀꯅꯤꯗ ꯇꯨꯝꯕ ꯊꯨꯒꯥꯏꯔꯦ ꯑꯩꯉꯣꯟꯗ ꯅꯪ ꯍꯥꯏꯗꯨꯁꯦ
ꯅꯪ ꯑꯁꯨꯛ ꯌꯥꯝ ꯍꯦꯟꯖꯜꯂꯤꯖꯦ ꯀꯩꯗꯧꯕꯩꯅꯣ ꯄꯛꯇꯕ
ꯑꯩ ꯍꯦꯟꯖꯟꯗꯦꯀꯣ ꯅꯪ ꯇꯧꯕꯗꯨꯅꯦ ꯍꯥꯏꯖꯦ
ꯑꯪ ꯄꯛꯇꯕꯅ ꯑꯁꯨꯛ ꯌꯥꯝ ꯍꯦꯟꯖꯜꯂꯤꯖꯦ ꯀꯩ ꯆꯥꯏꯒꯦ ꯅꯪ
ꯑꯩ ꯀꯩꯝ ꯇꯧꯖꯗꯦꯀꯣ ꯑꯩ ꯑꯩ ꯏꯔꯥꯜ ꯂꯩꯇꯦ ꯑꯥꯏ ꯑꯦꯝ ꯃꯤꯅꯣꯁꯦꯟ
ꯅꯪꯗꯨ ꯂꯪꯆꯥꯛ ꯆꯥꯛꯏ ꯀꯥꯡ ꯆꯤꯠꯇ꯭ꯔꯣ
ꯆꯤꯛꯏꯕꯅꯤꯅꯦ ꯀꯥꯡꯗ ꯕ꯭ꯂꯠ ꯗꯣꯅꯦꯁꯟ ꯇꯧꯔꯤꯕꯅꯦ ꯑꯩ ꯍꯧꯖꯤꯛ ꯊꯥꯛꯏꯕꯅꯤ ꯏ ꯋꯥꯠꯂꯗꯤ ꯅꯉꯣꯟꯗꯩ ꯈꯔ ꯂꯧꯒꯦ ꯏꯕꯅꯤ ꯏ ꯕ꯭ꯂꯠ ꯇꯥꯏꯞ ꯃꯥꯅꯕꯅꯦ
ꯅꯪ ꯀꯩꯅꯣ
ꯑꯣꯅꯤ ꯀꯩꯅꯣ
ꯃꯥꯟꯗꯦꯍꯦ ꯑꯩ ꯑꯣ ꯅꯠꯇꯦ
ꯑꯣꯅꯦ ꯑꯗꯨꯝ ꯇꯧꯒꯅꯨꯀꯣ ꯑꯩ ꯖꯦꯠꯅꯦ
ꯑꯗꯨ ꯃꯥꯟꯅꯕ꯭ꯔꯗꯣ ꯑꯗꯨꯅꯤ ꯃꯥꯟꯅꯗꯦ ꯅꯪ ꯖꯦꯠ ꯑꯩꯅ ꯗꯕꯜ ꯏꯌꯨ
ꯇꯥꯍꯧꯕ꯭ꯔꯥ ꯍꯧꯖꯤꯛꯀꯤ ꯃꯈꯣꯟꯗꯣ ꯀꯥꯡ ꯍꯥꯠꯂꯤꯅꯤ ꯑꯩꯅ
ꯍꯧꯖꯤꯛꯀꯤꯗꯣ ꯃꯤ ꯀꯥꯡ ꯏ ꯈꯔ ꯊꯛꯆꯥ ꯂꯥꯛꯆꯕꯗꯨ ꯅꯪꯅ ꯉꯥꯛꯊꯣꯛꯄꯤꯔꯕ
ꯍꯥꯥꯠꯇꯣꯛꯀꯗꯕꯅꯦ
ꯅꯪꯂ ꯍꯟꯗꯛ ꯕꯦꯡꯒꯣꯂꯤꯅꯤ ꯍꯥꯏꯖꯦ
ꯍꯥꯥ
ꯅꯪ ꯗꯦꯡꯒꯨ ꯅꯥꯕꯒꯤ ꯍꯣꯁꯄꯤꯇꯥꯜ ꯄꯨꯈꯠꯂꯦ ꯍꯥꯏꯁꯦ
ꯃꯥꯅꯦꯃꯤ
ꯀꯃꯥꯏ ꯀꯥꯟ ꯅꯔꯨꯏ
ꯈꯥ ꯈ ꯂꯩꯔꯗꯤ ꯈꯔ ꯂꯩꯔꯗꯤ ꯑꯩ ꯑꯩꯉꯣꯟꯗꯒꯤ ꯗꯦꯡꯒꯤꯒꯤ ꯚꯦꯛꯁꯤꯟ ꯁꯥꯕ ꯌꯥꯔꯅꯤ ꯌꯥꯝꯃꯟꯗꯅꯀꯣ
ꯄꯪꯍꯥꯏ ꯍꯥꯏꯖꯜꯂꯅꯨ ꯀꯥꯒꯅꯤꯕꯣ ꯃꯃꯥꯡꯒꯤꯗꯀꯣ ꯑꯩ ꯍꯥꯠꯀꯦꯗꯧꯁꯦ ꯉꯝꯗꯕ ꯀꯥꯟ ꯁꯤꯡꯉꯦ ꯍꯧꯖꯤꯛꯀꯥꯟ ꯀꯥꯡ
ꯎꯝ ꯑꯩꯗꯤ ꯑꯃ ꯍꯠꯂꯦ ꯑꯃ ꯍꯥꯠꯂꯦ ꯃꯕꯨꯛ ꯃꯕꯨꯛ ꯀꯁꯦ ꯀꯪ ꯂꯩꯔꯝꯃꯦ ꯍꯥꯏꯕ ꯏꯖꯦ ꯀꯌꯥꯝ ꯊꯛꯑꯕꯅꯣ ꯈꯪꯗꯤꯌꯦ
ꯑꯩ ꯏꯖꯨ ꯈꯔ ꯍꯦꯜꯂꯤꯗꯅꯥ
ꯍꯦꯟꯗꯤ ꯍꯦꯟꯗꯦ ꯑꯩ ꯏ ꯌꯥꯎꯗ꯭ꯔꯕꯅꯦ ꯑꯩ ꯀꯣꯛ ꯉꯥꯎꯔꯤꯕꯅꯦ ꯐꯝꯃ ꯍꯧꯒꯠꯂꯛꯄꯗꯒ ꯍꯏꯪ ꯂꯥꯎꯅ
ꯀꯔꯤ
ꯐꯝꯃꯨꯔꯒ ꯐꯨꯛꯀ ꯍꯧꯒꯠꯂꯛꯄꯁꯤꯗꯅꯦ ꯀꯣꯛꯀꯥꯁꯦ ꯋꯤꯡ ꯂꯥꯎ ꯉꯥꯎꯔꯤꯕꯅꯦ ꯑꯩꯁꯦ
ꯏ ꯌꯥꯎꯗꯕꯒꯤ
ꯍꯣꯏ
ꯅꯪꯒꯤ ꯄꯨꯟꯁꯤꯖꯦ
ꯎꯝ
ꯆꯥꯔꯤꯗꯨꯒ ꯏ ꯋꯥꯠꯂꯤ ꯒꯥꯏ ꯀꯃꯥꯏ ꯊꯥꯖꯗꯣꯏꯅꯣ ꯍꯥꯏꯕ
ꯆꯥꯔꯒ ꯏ ꯄꯪꯌꯥꯎ ꯌꯥꯎꯕ꯭ꯔꯣ ꯀꯅꯥ ꯅꯪꯉꯣꯟꯗ ꯀꯅꯥ ꯍꯥꯏꯔꯛꯏ
ꯑꯩꯈꯣꯏ ꯃꯤꯅ ꯍꯥꯏꯔꯛꯏꯅꯦ
ꯍꯥꯏꯖꯟꯅꯒꯅꯨ ꯍꯥꯏꯖꯟꯅꯒꯅꯨ
ꯅꯣꯏ ꯃꯤ ꯀꯅꯥ ꯂꯩ ꯀꯅꯥ ꯂꯩꯒꯦ
ꯅꯣꯏ ꯅꯣꯏ ꯍꯦꯔꯣꯏꯟꯅ ꯍꯥꯏꯔꯛꯏꯔꯣ
ꯍꯥꯏꯔꯛꯏꯅꯦ
ꯅꯣꯏ ꯍꯦꯔꯣꯏꯟꯅ ꯍꯥꯏꯔꯗꯤ ꯁꯪꯁꯥꯔꯁꯦ ꯆꯨꯝꯃꯕꯣ ꯁꯪꯁꯔꯁꯦ ꯇ꯭ꯔꯥꯏꯒꯜꯅꯤ ꯍꯥꯏꯔ ꯍꯦꯔꯣꯏꯟ ꯅ ꯍꯥꯏꯔꯗꯤ ꯆꯨꯝꯃꯕꯣ
ꯆꯨꯝꯃꯦ
ꯎꯝ ꯄ꯭ꯔꯤꯊꯤꯕꯤꯁꯦ ꯏꯁꯀ꯭ꯋꯥꯔ ꯑꯣꯏꯕꯅꯦ ꯍꯥꯏꯔꯖꯨ ꯆꯨꯝꯃꯦ
ꯅꯨꯄꯤ ꯑꯗꯨꯝ ꯆꯨꯝꯃꯦꯗꯥꯏꯅꯦ
ꯑꯗꯨꯒꯨꯝꯕ ꯖꯨꯠ ꯆꯥꯗꯕ ꯋꯥꯗꯣ ꯍꯥꯏꯔꯛꯀꯅꯨ
ꯅꯣꯏ ꯅꯁꯥꯅ
ꯅꯣꯏ ꯅꯣꯏ ꯃꯁꯦꯟ ꯄ꯭ꯔꯤꯊꯤꯕꯤꯒ ꯄꯤꯊꯣꯛꯅꯒꯅꯨ ꯀꯣ
ꯑꯩ ꯊꯝꯃꯒꯦ ꯑꯃꯨꯛꯀ ꯇꯧꯔꯛꯀꯦ ꯅꯪ ꯅꯨꯡꯉꯥꯏꯅꯤ ꯌꯦꯡꯉꯨ ꯅꯪ